ꯍꯜꯂꯣ꯫
ꯍꯥꯎ꯫
ꯑꯣ ꯑꯩꯁꯦ ꯁꯨꯝ ꯋꯥꯔꯤ ꯁꯥꯒꯦꯅ ꯐꯣꯟ ꯇꯧꯔꯛꯄꯅꯦ ꯁꯨꯝ ꯀꯨꯏꯔꯦꯅ ꯁꯥꯟꯅꯗꯕꯅ
ꯑꯥ
ꯑꯗꯣ ꯁꯨꯝ ꯍꯧꯖꯤꯛꯁꯤꯕꯨ ꯀꯃꯥꯏ ꯀꯃꯥꯏꯅ ꯆꯤꯟꯖꯥꯛ ꯆꯥꯛ ꯍꯦꯟꯖꯥꯡ ꯆꯤꯟꯖꯥꯛꯀꯤ ꯃꯇꯥꯡꯗꯕꯨ ꯀꯃꯥꯏ ꯀꯃꯥꯏ ꯇꯧꯕꯤꯔꯤꯒꯦ꯫
ꯑꯔꯩꯕ ꯑꯐꯪꯕ ꯑꯗꯨꯝ ꯆꯥꯔꯤ ꯀꯩꯊꯦꯜꯗꯒꯤ꯫
ꯎꯝ ꯍꯧꯖꯤꯛꯀꯥꯟꯁꯦ ꯈꯪꯗꯦꯅꯦ ꯆꯤꯟꯖꯥꯛꯁꯦ ꯑꯗꯨꯝ ꯀꯩꯅꯣ ꯇꯧ ꯂꯩꯔꯦꯅꯦ ꯍꯥꫪꯒꯨꯝꯕ ꯈꯔ ꯆꯥꯏꯕ ꯑꯗꯒꯤ ꯀꯔꯤ ꯀꯔꯤ ꯌꯥꯝ ꯌꯥꯟꯁꯤꯟꯕ ꯆꯥꯕ ꯈꯣꯠꯄꯗ ꯂꯥꯏꯅꯥ ꯇꯤꯟꯅꯥꯒ ꯃꯌꯥꯝ ꯄꯥꯛꯁꯜꯂꯛꯇꯣꯏꯔ ꯀꯤꯖꯔꯦ ꯆꯥꯕꯒ ꯆꯤꯟꯖꯥꯛꯁꯤꯡꯁꯦ ꯆꯥꯒꯗꯕꯕꯨ ꯀꯤꯔꯦꯗ ꯍꯧꯖꯤꯛ ꯃꯇꯝꯁꯦ ꯀꯃꯥꯏꯅ ꯇꯧꯗꯣꯏꯅꯣ ꯈꯪꯗꯦ ꯑꯐꯕ ꯆꯤꯟꯖꯥꯛ ꯑꯃ ꯆꯥꯒꯦ ꯇꯧꯔꯒ ꯁꯨ ꯍꯤꯗꯥꯛ ꯀꯥꯞꯄ ꯍꯦꯛꯇ ꯑꯣꯏꯔꯝꯃꯤ ꯈꯤꯇꯪ ꯐꯩꯌꯦꯅ ꯌꯦꯡꯕꯁꯨ ꯃꯔꯣꯏ ꯈꯤꯇꯪ ꯕꯨꯞ ꯕꯨꯞ ꯂꯥꯎꯏ ꯐꯩꯌꯦꯅ ꯌꯦꯡꯉꯨꯔꯁꯨ ꯍꯦꯛꯇ ꯍꯤꯗꯥꯛ ꯀꯥꯞꯄ ꯑꯗꯨꯒꯨꯝꯕ ꯍꯦꯛꯇ ꯑꯣꯏꯔꯝꯃꯤꯅꯦ꯫ ꯑꯗꯣ ꯏꯃꯨꯡ ꯃꯅꯨꯡꯕꯨ ꯀꯃꯥꯏ ꯀꯃꯥꯏꯅ ꯂꯩꯔꯤꯅꯣ꯫
ꯏꯃꯨꯡꯁꯨ ꯑꯗꯨꯝ꯫ ꯑꯗꯨꯝ ꯂꯩꯔꯤ ꯄꯪꯂꯩꯗ꯫ ꯊꯕꯛ ꯆꯠꯂꯒ꯫
ꯀꯔꯤ ꯀꯔꯤ ꯊꯕꯛ ꯀꯩꯀꯥ ꯏꯃꯨꯡ ꯃꯅꯨꯡ ꯀꯩꯀꯩꯒ ꯇꯧꯒꯦ ꯅꯨꯡꯉꯥꯏꯕ꯭꯭ꯔꫭ ꯂꯩꯕꯗ ꯑꯗꯨꯝ ꯎꯝ ꯍꯧꯖꯤꯛ ꯃꯇꯝꯁꯦ ꯀꯥꯂꯦꯟꯒ ꯑꫭꯏꯕꯁꯤꯗ꯫
ꯎꯝ ꯈꯪꯗꯦ ꯀꯌꯥ ꯅꯨꯡꯉꯥꯏꯕꯗꯤ ꯑꯣꯏꯗꯦ ꯑꯗꯨꯝ ꯅꯨꯡꯉꯥꯏꯇꯦ ꯍꯥꯏꯕꯁꯨ ꯌꯥꯔꯣꯏ꯫
ꯑꯗꯨꯝ ꯅꯨꯡꯉꯥꯏ ꯑꯩꯈꯣꯏꯁꯨ ꯑꯗꯨꯝ ꯅꯨꯡꯗꯤ ꯅꯨꯡꯉꯥꯏ ꯑꯗꯨꯒ ꯏꯃꯨꯡ ꯃꯅꯨꯡꯁꯦ ꯑꯩꯈꯣꯏ ꯏꯃꯨꯡ ꯑꯉꯥꯡꯋꫭ ꯀꯩꯋꫭ ꯃꯌꯥꯝ ꯂꯩꯕꯒꯤ ꯌꯥꯝꯅꯁꯨ ꯂꯥꯡꯉꯦ ꯑꯗꯒꯤ ꯆꯠꯊꯣꯛ ꯆꯠꯁꯤꯟꯗ ꯑꯉꯥꯡ ꯂꯩꯕꯁꯦ ꯍꯦꯛꯇ ꯌꯥꯝꯅ ꯅꯤꯉꯥꯏ ꯇꯧꯕ ꯈꯣꯠꯄꯁꯦ ꯌꯥꯝ ꯇꯧꯋꯦ꯫
ꯍꯣꯏ꯫
ꯈꯪꯗꯦꯅꯦ꯫ ꯑꯗꯣ ꯅꯪꯅ ꯂꯩꯗꯨꯕꯨ ꯒꯨꯋꯥꯍꯥꯇꯤ ꯅꯠꯇ꯭ꯔꯣ꯫
ꯃꯥꯅꯦ꯫
ꯂꯝ ꯆꯠꯄ ꯍꯥꯏꯁꯤꯕꯨ ꯈꯨꯗꯣꯡ ꯆꯥꯗꯕ ꯂꯥꯜ ꯃꯅꯨꯡꯁꯤꯗ ꯑꯗꯨꯝ ꯑꯣꯏꯔꯦ ꯊꯣꯛꯂꯛꯅꯤꯡꯕꯒ ꯐꯥꯎꯗꯕ꯭ꯔꯣ꯫
ꯊꯣꯛꯅꯤꯡꯕ ꯐꯥꯎꯔꯁꯨ ꯌꯥꯗꯕꯅꯤꯅ ꯀꯩ ꯄꯥꯏ ꯂꯩ꯫
ꯍꯣꯏ ꯑꯗꯨꯕꯨꯗꯤ ꯆꯨꯝꯃꯦ ꯂꯝꯁꯦ ꯍꯧꯖꯤꯛꯀꯥꯟꯗꯤ ꯆꯠꯄꯁꯦ ꯑꯩꯁꯨ ꯂꯝꯁꯦ ꯑꯝꯇꯪ ꯀꯣꯏꯕ ꯆꯠꯀꯦꯗꯤ ꯈꯟꯕꯅꯦꯕ꯫ ꯑꯗꯣ ꯂꯥꯟ ꯇꯧꯕ꯫ ꯁꯤꯗ ꯑꯃꯨꯛ ꯆꯠꯄ ꯑꯃꯨꯛ ꯌꯥꯗ꯭ꯔꯦ ꯆꯠꯄꯨꯗꯤ ꯌꯥꯝ ꯆꯠꯅꯤꯡꯕ꯫
ꯎꯝ꯫
ꯑꯗꯣ ꯀꯃꯥꯏ ꯇꯧꯗꯣꯏꯅꯣ ꯈꯪꯗꯦꯅꯦ ꯂꯝ ꯆꯠꯄꯁꯦ꯫ ꯀꯩꯗꯧꯔꯝꯃꯤꯅꯣ ꯅꯪꯕꯣ꯫
ꯁꯨꯝ ꯐꯝꯃꯝꯕꯅꯤꯗ꯫
ꯑꯣ꯫ ꯈꯪꯗꯦꯗ ꯎꯝ ꯑꯗꯒꯤ ꯑꯁ ꯀꯨꯝꯍꯩ ꯍꯔꯥꯎꯁꯨ ꯀꯨꯏꯁꯜꯂꯛꯇ꯭ꯔꯦꯅꯦ ꯑꯃꯨꯛ꯫ ꯑꯩꯈꯣꯏꯒꯤꯗꯤ ꯂꯥꯏ ꯍꯔꯥꯎꯕ꯫ ꯂꯥꯏ ꯍꯔꯥꯎꯕꯁꯨ ꯑꯃꯨꯛ ꯇꯧꯁꯜꯂꯛꯀꯑꯅꯤ ꯈꯔ ꯂꯩꯔꯒ ꯀꯥꯡꯁꯨ
ꯀꯥꯡꯁꯨ ꯀꯨꯣꯏꯗ꯭ꯔꯦ꯫ ꯌꯨꯝꯗꯁꯨ ꯊꯣꯛꯅꯤꯡꯉꯦ ꯑꯗꯣ ꯐꯔꯛ ꯇꯥꯒꯗꯕ ꯃꯥꯜꯂꯦ
ꯎꯝ ꯑꯗꯨꯅꯦ ꯑꯗꯒꯤ ꯂꯥꯏ ꯍꯔꯥꯎꯕꯒꯤ ꯖꯒꯣꯏꯗꯨꯁꯨ ꯁꯥꯅꯤꯡꯗ꯭ꯔꯣ꯫
ꯁꯥꯥꯅꯤꯡꯉꯦ ꯑꯗꯨꯅꯦ ꯍꯥꯏꯖꯦ ꯊꯣꯛꯄꯗꯣ ꯌꯥꯗ꯭ꯔꯕꯅꯤꯅ ꯀꯩ ꯎꯄꯥꯏ ꯂꯩ꯫
ꯑꯩꯁꯨ ꯅꯪ ꯌꯥꯎꯔꯗꯤ ꯖꯒꯣꯏꯗꯣ ꯁꯥꯒꯦ ꯈꯟꯕꯅ ꯅꯪ ꯌꯥꯎꯗ꯭ꯔꯗꯤ ꯖꯒꯣꯏꯗꯣ ꯀꯃꯥꯏꯅꯤ ꯇꯜꯂꯕ ꯏꯊꯟꯗ꯫ ꯀꯩꯒꯨꯝꯕ
ꯈꯪꯗꯦ ꯃꯑꯣꯡ ꯌꯦꯡꯉꯒꯦ ꯑꯗꯒꯤ ꯀꯥꯡꯒꯗꯣ ꯈꯦꯆꯤꯒ ꯆꯥꯕꯗꯣ ꯍꯥꯎꯕꯅꯦꯕ
ꯎꯝ꯫
ꯑꯩꯈꯣꯏꯒꯤꯗꯤ ꯑꯩꯈꯣꯏ ꯃꯩꯇꯩꯗꯤ ꯑꯗꯨꯝ ꯀꯥꯡꯁꯦ ꯀꯥꯡ ꯈꯛꯇ ꯅꯠꯇꯅ ꯀꯨꯝꯍꯩ ꯍꯔꯥꯎꯁꯦ ꯑꯗꯨꯝ ꯃꯌꯥꯝ ꯃꯌꯥꯝ ꯇꯧꯅꯩꯗ꯫
ꯎꯝ꯫
ꯈꯨꯨꯗꯤꯡꯒꯤ ꯂꯩꯌꯦꯕ꯫ ꯉꯁꯥꯏꯕꯨ ꯆꯥꯛ ꯀꯩ ꯍꯦꯟꯖꯥꯡ ꯆꯥꯔꯒꯦ꯫
ꯉꯁꯥꯏꯗꯣ ꯍꯋꯥꯏ ꯊꯣꯡꯕ ꯆꯥꯏ꯫ ꯅꯣꯏꯒꯤꯇꯤ꯫
ꯑꯩꯈꯣꯏꯒꯤꯅ ꯑꯣ ꯏꯔꯣꯜꯂꯦ ꯑꯗꯨꯁꯨ ꯀꯩꯅꯣꯒꯤ ꯍꯋꯥꯏ ꯑꯃ ꯀꯩꯅꯣ ꯂꯩꯕꯗꯣ ꯍꯋꯥꯏ ꯑꯁꯥꯡꯕꯤ ꯆꯝꯐꯨꯠ ꯍꯋꯥꯏ ꯀ ꯍꯥꯏꯅꯕꯗꯣ ꯑꯗꯨꯒ ꯌꯣꯡꯆꯥꯛ ꯑꯜꯂꯨꯒ ꯇꯧꯔꯒ ꯏꯔꯣꯜꯂꯦ꯫
ꯐꯔꯦ ꯐꯔꯦ ꯑꯗꯨꯗꯤ꯫
ꯑꯩꯈꯣꯏꯒꯤ ꯆꯠꯅꯕꯤ ꯎꯝ ꯆꯠꯅꯕ ꯍꯧꯖꯤꯛꯀꯤ ꯂꯩꯔꯤꯕ ꯈꯪꯗꯦꯗ ꯆꯠꯅꯔꯤꯕ ꯆꯠꯅ ꯀꯥꯡꯂꯣꯟꯁꯤꯡꯁꯦ ꯑꯩꯈꯣꯏ ꯃꯩꯇꯩꯒꯤ ꯆꯠꯅ ꯀꯥꯡꯂꯣꯟꯁꯤꯁꯨ ꯇꯞ ꯇꯞꯅ ꯃꯥꯡꯁꯜꯂꯛꯄꯗꯧꯅ ꯇꯧꯔꯦꯗ
ꯍꯥꯏꯗꯤ ꯎꯝ ꯐꯤꯖꯦꯠ ꯆꯥꯛꯆꯥ ꯑꯗꯒꯤ ꯆꯥꯛꯆꯥ ꯌꯨꯊꯛ ꯃꯤ ꯄꯨꯟꯕ ꯃꯤꯀꯧ ꯂꯥꯡꯒꯧ ꯈꯪꯗꯦ ꯆꯠꯅꯕꯁꯦ ꯁꯨꯝꯁꯨꯨꯝ ꯃꯥꯡꯁꯜꯂꯛꯑꯦ ꯆꯤꯟꯖꯥꯛ ꯃꯥꯡꯁꯜꯂꯛꯑꯦ ꯑꯗꯒꯤ ꯂꯝ ꯆꯠꯄꯒꯤ ꯅꯨꯡꯉꯥꯏꯕ ꯑꯋꯥ ꯅꯨꯡꯉꯥꯏꯗꯨꯁꯨ ꯂꯝꯁꯨ ꯆꯠꯅꯤꯅꯑ ꯈꯪꯗꯦ ꯑꯩꯗꯤ ꯋꯥꯈꯟꯖꯦ ꯁꯨꯝ ꯈꯜꯂꯝꯃꯤꯕ ꯁꯨꯝ ꯑꯩꯅ ꯁꯨꯝ ꯈꯜꯂꯤꯅꯤ ꯀꯣ ꯍꯧꯖꯤꯛ ꯃꯇꯝꯗꯤ ꯆꯤꯟꯖꯥꯛꯀꯁꯦ ꯆꯥꯕꯕꯁꯦ ꯀꯤꯁꯜꯂꯛꯇꯣꯏꯔꯦ ꯂꯩꯅꯥ ꯇꯤꯟꯅꯥꯒꯁꯦ ꯃꯌꯥꯝ ꯊꯣꯛꯆꯜꯂꯛꯑꯦ ꯑꯗꯒꯤ ꯑꯦꯛꯁꯔꯁꯥꯏꯁ ꯇꯧꯗ꯭ꯔꯗꯤ ꯑꯦꯛꯁꯔꯁꯥꯏꯁ ꯁꯨ ꯇꯧꯅꯤꯡꯗꯕ ꯑꯩꯁꯦ ꯆꯤꯟꯖꯥꯛꯁꯤꯅꯁꯨ ꯌꯥꯝꯅ ꯃꯔꯨꯑꯣ ꯑꯣꯏꯕ ꯁꯤꯗꯅꯦ
ꯑꯗꯣ ꯅꯣꯏꯗꯤ ꯀꯃꯥꯏ ꯀꯃꯥꯏꯅ ꯇꯧꯒꯦ ꯑꯗꯨꯗꯥꯏꯗ ꯂꯩꯕꯗꯣ ꯅꯨꯡꯉꯥꯏꯕ꯭ꯔꯣ꯫
ꯅꯨꯡꯉꯥꯏꯌꯦ ꯑꯩꯈꯣꯏꯗꯤ ꯂꯧ ꯂꯧꯕꯨꯛꯁꯨ ꯌꯥꯝ ꯂꯩꯕꯅꯤꯅ ꯑꯗꯨꯝ ꯏꯃꯨꯡ ꯃꯅꯨꯡꯁꯦ ꯑꯩꯈꯣꯏ ꯃꯥꯅ ꯊꯔꯣꯏ ꯈꯨꯜꯂꯒ ꯊꯔꯣꯏꯗꯣ ꯆꯥꯏ ꯑꯗꯒꯤ ꯌꯣꯟꯕꯁꯨ ꯌꯥꯎꯋꯦꯕ
ꯎꯝ꯫
ꯑꯗꯣ ꯑꯗꯨꯝ ꯃꯤꯁꯨ ꯑꯗꯨꯝ ꯁꯤꯠꯂꯦ ꯑꯩꯈꯣꯏ ꯏꯃꯨꯡ ꯃꯅꯨꯡ ꯑꯩꯈꯣꯏ ꯑꯍꯨꯝꯈꯛ ꯂꯩꯕꯅꯤꯅꯀꯣ ꯌꯥꯝꯁꯨ ꯅꯨꯡꯉꯥꯏ ꯑꯗꯣ ꯑꯩꯈꯣꯏ ꯑꯍꯨꯝ ꯈꯛꯇꯪ ꯇꯣꯉꯥꯟ ꯆꯥꯕꯩ ꯋꯥꯅꯤ ꯑꯗꯒꯤ ꯑꯉꯥꯡꯁꯤꯡꯒ ꯄꯨꯟꯅ ꯂꯩꯕꯅꯤꯅ ꯃꯣꯏꯁꯨ ꯑꯗꯨꯝ ꯑꯩꯈꯣꯏ ꯃꯅꯥꯛꯇ ꯆꯪꯉꯛꯇꯅ ꯑꯗꯒꯤ ꯉꯔꯥꯡꯃꯛꯇꯁꯨ ꯌꯦꯟ ꯊꯣꯡꯉꯦ ꯉꯔꯥꯡꯁꯦ ꯑꯗꯨꯒ ꯑꯉꯥꯡꯗꯩꯩꯅ ꯆꯪꯉꯛꯇꯅ ꯑꯗꯨꯝ ꯄꯨꯟꯅ ꯑꯗꯨꯝ ꯆꯥꯕ ꯈꯣꯠꯄ ꯇꯧꯋꯦ ꯅꯨꯡꯉꯥꯏ ꯏꯃꯨꯡ ꯃꯅꯨꯡꯁꯨ ꯑꯗꯨꯝ ꯐꯖꯅ ꯑꯗꯣ ꯅꯨꯡꯁꯥꯁꯤꯁꯨ ꯌꯥꯝ ꯁꯥꯕ ꯑꯗꯣ ꯑꯩꯈꯣꯏ ꯏꯃꯨꯡ ꯃꯅꯨꯡꯅꯦ ꯌꯥꯝ ꯅꯨꯡꯉꯥꯏꯕ ꯑꯃꯅ ꯑꯩꯈꯣꯏ ꯕꯕꯣꯛꯅꯦ ꯑꯗꯒꯤ ꯆꯆꯥꯥ ꯍꯣꯏ ꯇꯧꯔꯒ ꯃꯌꯥꯏ ꯍꯣꯏ ꯑꯩꯈꯣꯏ ꯃꯧ ꯃꯌꯥꯝ ꯃꯣꯏ ꯄꯨꯜꯂꯤꯌꯦ ꯑꯗꯨꯒ ꯁꯣꯀꯥꯒꯁꯨ ꯌꯥꯝ ꯁꯥꯟꯅꯔꯤꯗ
ꯍꯧꯖꯤꯛꯁꯨ ꯁꯥꯟꯅꯔꯤꯕꯣꯕꯥ ꯃꯣꯏꯒꯤꯗꯣ꯫
ꯑ ꯑꯗꯣ ꯁꯣꯛ ꯁꯥꯟꯅꯕ ꯍꯥꯏꯁꯦ ꯉꯔꯥꯡ ꯅꯍꯥꯟꯗꯤ ꯏꯁꯟꯁꯥꯅ ꯁꯥꯟꯅꯗꯦꯕ ꯑꯩꯈꯣꯏ ꯅꯨꯡꯁꯥ ꯁꯥꯕꯅꯤꯅꯅꯦ ꯅꯨꯃꯤꯠ ꯅꯨꯡꯇꯤꯒꯤ ꯑꯩꯈꯣꯏꯒꯤ ꯅꯨꯃꯤꯠꯁꯦ ꯂꯦꯟꯕꯁꯦ ꯀꯃꯥꯏꯅ ꯇꯧꯔ ꯂꯦꯟꯗꯣꯏꯅꯣꯗꯨ ꯈꯪꯅꯔꯛꯇꯕꯒꯤ ꯇꯨꯝ ꯇꯨꯝꯗꯅ ꯂꯩꯕꯗꯨꯁꯨ ꯍꯦꯛ ꯇꯟꯕꯒꯤ ꯃꯣꯏꯗꯣ ꯁꯣꯀꯥꯗꯨꯁꯨꯅꯦ ꯁꯣꯀꯥꯕꯣꯔꯠꯇꯤ ꯂꯩꯇꯕ ꯑꯗꯨꯒ ꯁꯣꯀꯥ ꯃꯔꯨꯗꯤ ꯂꯩꯕꯖꯥꯠꯅꯤ ꯑꯗꯨꯒꯤ ꯑꯩꯈꯣꯏ ꯄꯥꯕꯨꯡꯅ ꯇꯧꯔꯒ ꯁꯣꯀꯥꯕꯣꯔꯠꯇꯣ ꯌꯦꯛꯑꯦ ꯑꯗꯨꯒ ꯁꯥꯟꯅꯩꯌꯦ꯫ ꯑꯁ ꯍꯧꯖꯤꯛꯁꯤꯕꯨ ꯀꯔꯤ ꯀꯔꯤ ꯍꯦꯟꯖꯥꯡꯅꯒ ꯏꯍꯥꯎ ꯍꯥꯎꯔꯤꯒꯦ꯫ ꯑꯥꯎ ꯇꯥꯏꯌꯦ꯫
ꯀꯩꯅꯣ ꯈꯨꯝꯃꯛꯇ꯭ꯔꯤꯗꯨꯕꯨ꯫
ꯎꯝ꯫ ꯀꯩꯀꯩ ꯍꯦꯟꯖꯥꯡꯅꯒ ꯏꯍꯥꯎ ꯍꯧꯕꯤꯔꯤꯒꯦ ꯍꯧꯖꯤꯛꯁꯤꯕꯣ꯫
ꯍꯧꯖꯤꯛꯁꯦ ꯈꯪꯗꯦꯗ ꯆꯥꯕꯒ ꯢꯌꯥ ꯌꯥꯗꯦ꯫
ꯎꯝ ꯁꯥꯕꯒꯤꯅꯦ ꯑꯗꯨꯗꯤ꯫
ꯍꯥꯥꯕꯁꯤꯗ ꯆꯥꯅꯤꯡ ꯊꯛꯅꯤꯡꯕ ꯁꯨ ꯑꯃꯠꯇ ꯐꯥꯎꯗꯦ꯫
ꯑꯗꯨ ꯂꯩꯃꯤꯟꯅꯩꯗꯣ ꯅꯣꯏ ꯅꯦꯅꯦ ꯍꯣꯏꯒꯁꯨ ꯂꯩꯃꯤꯟꯅꯕꯅꯦ ꯑꯗꯨ ꯅꯣꯏ ꯀꯃꯥꯏ ꯀꯃꯥꯏ ꯇꯧꯒꯦ ꯑꯉꯥꯡ ꯑꯃꯁꯨ ꯂꯩ ꯍꯥꯏꯕ ꯄꯥꯎ ꯇꯥꯏ꯫
ꯑꯗꯨꯝ ꯃꯣꯏꯁꯨ ꯃꯣꯏꯒꯤ ꯊꯣꯛꯄ ꯑꯩꯒꯤꯁꯨ ꯑꯩꯒꯤ ꯊꯣꯛꯄ ꯑꯗꯨꯝ ꯂꯩꯔꯦ꯫ ꯆꯥꯕ ꯀꯥꯟ ꯆꯥꯃꯤꯟꯅꯕ꯫
ꯑꯗꯨ ꯅꯣꯡꯃ ꯅꯨꯡꯇꯤꯒꯤ ꯅꯨꯃꯤꯠꯁꯤ ꯀꯃꯥꯏꯅꯒꯗꯤ ꯂꯦꯜꯂꯤ ꯅꯣꯏ ꯀꯔꯤ ꯀꯔꯤ ꯅꯣꯏ ꯀ꯭ꯂꯥꯁꯅ
ꯀ꯭ꯂꯥꯁꯤꯅ ꯀ꯭ꯂꯥꯁꯤꯅ ꯑꯩꯈꯣꯏꯖꯦ ꯄꯨꯡ ꯃꯥꯄꯟꯗꯒꯤ꯫ ꯃꯥꯄꯟ ꯃꯈꯩꯗꯒꯤ ꯆꯠ ꯆꯠꯂꯅꯤ ꯑꯗꯨꯒ ꯄꯨꯡ ꯇꯔꯥ ꯑꯗ꯭ꯋꯥꯏꯗꯒꯤ ꯍꯧꯔꯅꯤ ꯑꯗꯨꯒ ꯄꯨꯡ ꯍ ꯍꯥꯟꯅꯗꯤ ꯑꯅꯤꯗ ꯑꯅꯤ ꯃꯈꯥꯏꯗ ꯗꯨꯝ ꯊꯥꯔꯝꯕꯅꯦ꯫ ꯁ꯭ꯋꯥꯏ ꯋꯥꯏꯗ꯫ ꯍꯧꯖꯤꯛꯅ ꯄꯨꯡ ꯃꯉꯥ ꯇꯥꯔꯝꯗꯥꯏꯗ ꯊꯥꯕ ꯈꯣꯠꯄ ꯇꯧꯔꯦ꯫ ꯑꯦꯛꯖꯥꯝꯁꯨ ꯀꯨꯁꯜꯂꯛꯇꯕꯒꯤ꯫
ꯀꯔꯝ ꯀꯥꯟ ꯇꯧꯗꯣꯏꯕ꯫
ꯑꯦꯛꯖꯥꯝꯅ ꯖꯨꯂꯥꯏꯒꯤ ꯐꯥꯔ꯭ꯁꯠ ꯋꯤꯛ ꯍꯥꯏꯕ꯭ꯔ ꯀꯩꯅꯣꯝꯃ ꯍꯥꯏ꯫
ꯎꯝ꯫ ꯀꯅꯥꯅꯣ ꯌꯥꯝ ꯂꯥꯡ
ꯇꯨꯝꯗ꯭ꯔ
ꯎꯝ꯫
ꯑꯣ ꯃꯉꯥꯡꯒꯩ
ꯈꯪꯗꯦꯅꯤ ꯀꯃꯥꯏ ꯀꯃꯥꯏ ꯂꯦꯟꯗꯣꯏ ꯇꯧꯕꯝ ꯈꯪꯗꯗꯅ ꯁꯨꯝ ꯇꯧꯔꯛꯅꯏꯅꯤꯅꯦ ꯑꯩꯁꯨ꯫
ꯁꯨꯝ ꯀꯥꯡꯒ ꯀꯨꯁꯜꯂꯛꯇꯕꯒ ꯅꯪꯗꯣ ꯎꯝ꯫
ꯅꯣꯏꯒꯤ ꯑꯣꯄꯔꯦꯁꯟ ꯇꯧꯅꯤ ꯍꯥꯏꯕꯗꯣ ꯗꯦꯠ ꯁꯕꯦꯟꯇꯤꯟꯗ ꯅꯠꯇ꯭ꯔꯣ꯫
ꯑꯣ ꯍꯣꯏ ꯑꯗꯨꯃꯥꯏꯅ ꯍꯥꯏꯌꯦ ꯑꯁ ꯕꯤ ꯄꯤ ꯑꯣꯜꯂꯦ ꯉ ꯉꯔꯥꯡꯖꯨ ꯑꯣꯜꯂꯦ ꯉꯁꯥꯏ ꯑꯣꯜꯂꯦꯕ ꯑꯗ ꯕꯤꯄꯤꯗꯣ ꯑꯝꯇ ꯃꯥꯟꯅꯗꯕ ꯑꯃꯨꯛ ꯑꯣꯜꯂꯦꯗꯅ ꯑꯗꯨꯒ ꯑꯃꯨꯛꯅꯃꯨꯛ ꯍꯦꯟꯒꯠꯄ ꯑꯗꯒꯤ ꯑꯅꯤꯔꯛ ꯑꯣꯟꯕꯗꯁꯨ ꯃꯥꯟꯅꯗꯕ ꯑꯍꯨꯝꯔꯛ ꯑꯣꯟꯕꯗ ꯁ ꯁꯨꯝ ꯃꯥꯟꯅꯗꯕ ꯑꯗꯨꯃꯥꯏꯅꯒ ꯇꯧꯋꯦ꯫
ꯑꯣ ꯑꯗꯨꯗꯣ ꯈꯪ ꯑꯗꯨꯗꯤ ꯑꯥ ꯑꯍꯥꯟꯕꯝꯗ ꯀꯌꯥ ꯂꯩꯒꯦ꯫
ꯑꯍꯥꯟꯕꯗꯗꯤ ꯆꯥꯝꯃꯒ ꯁꯕꯦꯟ ꯁꯕꯦꯟꯀ ꯁꯤꯛꯁ ꯑꯥ ꯅꯠꯇꯦ ꯆꯥꯝꯃꯒ ꯌꯥꯡꯈꯩ ꯃꯥꯄꯟꯒꯨꯝꯕ ꯑꯗꯨꯃꯥꯏꯅ ꯂꯩꯕꯗꯣ ꯑꯗꯩ ꯂꯥꯁꯇꯗꯤ ꯈ꯭ꯋꯥꯏ ꯂꯥꯁꯇꯗꯤ ꯑꯃꯨꯛ ꯔꯦꯠ ꯆꯤꯡꯉꯛꯑꯦꯕ꯫
ꯍꯥꯏꯕꯗꯤ ꯑꯩꯅ ꯍꯥꯏꯕꯗꯤ ꯕꯤꯄꯤꯤꯗꯣ ꯃꯊꯛꯇꯅ ꯀꯌꯥꯅꯣ ꯃꯈꯥ
ꯑꯗꯨꯅꯦ ꯍꯥꯏꯖꯦ ꯃꯊꯛꯇꯅ ꯍꯦꯜꯂꯦꯗꯅ꯫
ꯃꯊꯛꯇꯕꯨꯗꯤ ꯑꯗꯨꯝ ꯍꯦꯟꯒꯅꯤꯕ ꯍꯥꯏꯗꯤ ꯅꯣꯔꯃꯦꯜ ꯕꯤ ꯄꯤꯖ ꯋꯥꯟ ꯇ꯭ꯋꯦꯟꯇꯤ ꯕꯥꯏ ꯑꯩꯠ꯫
ꯋꯥꯟ ꯇ꯭ꯋꯦꯟꯇꯤ ꯍꯦꯜꯂꯦꯕ ꯋꯥꯟ ꯇ꯭ꯋꯦꯟꯇꯤ ꯍꯦꯜꯂꯦꯕ ꯑ ꯍꯥꯏ ꯑꯣꯏꯔꯦ ꯑꯗꯨꯒ ꯃꯈꯥꯗꯅ ꯂꯣ ꯑꯣꯏꯕ꯫ ꯑꯗꯨ ꯑꯅꯤꯁꯨꯕ ꯑꯣꯟꯕꯗꯁꯨ ꯑꯃꯨꯛ꯫ ꯃꯥꯟꯅꯗꯕ ꯃꯁꯤꯡꯗꯣ ꯑꯃꯨꯛ꯫
ꯑꯅꯤꯁꯨꯕꯗꯅ ꯀꯌꯥ꯫
ꯀꯥꯎꯈ꯭ꯔꯦꯗ ꯉꯁꯥꯏꯒꯤꯗꯣ ꯃꯁꯤꯡꯒ ꯑꯗꯨꯝ ꯆꯥꯝꯃꯒ ꯁꯚꯦꯟꯇꯤ ꯑꯗꯒꯤ ꯁꯤꯛꯁꯇꯤ ꯐꯤꯐꯇꯤ ꯅꯥꯏ ꯑꯗꯥꯏꯗ ꯑꯗꯨꯃꯥꯏꯅ ꯑꯗꯨꯝ ꯑꯍꯨꯝꯗꯣ ꯑꯗꯨꯃꯥꯏꯅ ꯍꯥꯏꯔꯒ ꯇꯧꯔ ꯂꯩ꯫
ꯎꯝ꯫
ꯈꯪꯗꯦ ꯀꯃꯥꯏꯅ
ꯑꯗꯨꯗꯣ ꯀꯩꯅꯣꯅ ꯏꯁꯥ ꯏꯁꯥꯗꯗꯤ ꯅꯠꯇꯦꯕ ꯀꯩꯅꯣ ꯇꯧꯕꯩꯅꯦ ꯕꯤ ꯄꯤꯒꯤ ꯑꯣꯟꯕꯒꯤ ꯃꯦꯆꯤꯟꯗꯣ ꯀꯩꯅꯣ ꯌꯥꯗꯕ ꯈꯣꯠꯇꯕ ꯍꯥꯏꯗꯤ ꯌꯥꯗꯕ ꯍꯥꯏꯅ ꯂꯩꯗꯅ ꯐꯖꯅ ꯀꯥꯏꯗꯅꯣꯝꯃ ꯁꯣꯏꯕꯒꯤꯅꯦꯕ꯫
ꯒꯦꯠ ꯒꯦꯠ ꯑꯃ ꯁꯦꯝꯃꯦ ꯃ ꯨꯃꯆꯨꯅ ꯑꯃꯨꯕ ꯁ ꯁꯪꯗꯣꯏꯅꯦꯅ ꯇꯧꯋꯦ ꯑꯩꯈꯣꯏ ꯏꯃꯨꯡ ꯃꯅꯨꯡꯒꯤ ꯃꯤꯁꯨ ꯀꯩꯅꯣ ꯇꯧꯋꯅꯦ ꯍꯣꯏ ꯑꯗꯣ ꯐꯔꯦꯁꯦ ꯅꯪꯁꯨꯅꯦ ꯇꯧꯒꯗꯕ ꯇꯧ ꯍꯣ ꯑꯩꯁꯨ ꯊꯝꯅꯕ ꯇꯧꯔꯒꯦꯀꯣ꯫ ꯑꯥ ꯑꯃꯨꯕ ꯁꯪꯗꯣꯏꯅꯦ꯫ ꯀꯩꯅꯣ ꯇꯧꯕ ꯌꯥꯗꯕ ꯃꯥꯒꯤ ꯒꯦꯠ ꯀꯤ ꯃꯈꯨꯝꯗꯣ ꯑꯃꯨꯕ ꯑꯣꯏꯅ ꯀꯩꯅꯣ ꯇꯧꯔꯛꯄ ꯍꯥꯏꯇꯥꯔꯦ ꯑꯥ ꯃꯆꯨꯗꯣ ꯍꯥꯟꯅꯒꯤ ꯃꯆꯨ ꯑꯣꯏꯅ ꯂꯥꯛꯑꯦꯕ ꯍꯣꯏ ꯐꯔꯦꯁꯦ ꯑꯩꯁꯨ ꯊꯝꯃꯒꯦꯀꯣ ꯁꯪꯗꯣꯏꯔꯦ ꯁꯪꯗꯣꯏꯔꯦ ꯎꯝ꯫ ꯍꯣꯏ꯫ ꯉꯁꯤ ꯍꯥꯏꯗꯤ ꯃꯅꯨꯡ ꯁꯪꯕ ꯍꯧꯔꯦ ꯃꯄꯥꯟꯗꯤ ꯁꯡꯗꯔꯤ꯫
ꯑꯃꯨ ꯑꯔꯥꯛ ꯇꯣ ꯁꯣꯔꯤ ꯁꯣꯔꯤ ꯍꯣꯏ ꯍꯣꯏ ꯊꯝꯃꯣ ꯊꯝꯃꯣ꯫